ꯍ ꯊ
ꯃꯨꯠꯈꯔꯕꯥ ꯋ꯭ꯅꯦ
ꯄꯨꯡ ꯑꯃꯥ ꯌꯧꯔꯝꯃꯦ
ꯅꯪ ꯌꯧꯔꯦ
ꯍꯥꯥ ꯌꯧꯗꯔꯤ ꯄꯨꯡ ꯁꯥꯕꯦꯟ ꯇꯤꯟꯠꯌ ꯇꯥꯔꯦ
ꯑ ꯊꯦꯡꯅ ꯂꯥꯛꯑꯁꯨ ꯃꯤ ꯂꯩꯇ꯭ꯔꯗꯤ ꯌꯥꯏꯗꯅ
ꯄꯩꯁꯥ ꯀꯛꯀꯅꯤ ꯍꯥꯏ
ꯊꯦꯡꯅꯥ ꯂꯥꯛꯄꯒꯤ
ꯎꯝ
ꯎꯝ
ꯂꯥꯛꯑꯁꯨꯅꯦ ꯍꯟꯕ ꯃꯇꯝꯗ ꯍꯦ ꯍꯦꯟꯅ ꯄꯨꯨꯡꯕ ꯂꯩꯌꯦꯗꯅ ꯉꯔꯥꯡꯁꯨ ꯁꯤꯁ ꯐꯤꯐꯇꯤ ꯐꯥꯏꯚ ꯂ ꯑꯗꯨꯗ ꯊꯣꯛꯑꯦ ꯅꯍꯥꯟꯁꯨ ꯉꯔꯥꯡꯒꯤ ꯅꯍꯥꯟꯁꯨ ꯁꯕꯦꯟ
ꯂꯥꯛꯄꯒꯤ
ꯁꯦꯚꯦꯟ ꯀꯌꯥꯅꯣ ꯑꯩ ꯆꯠꯄꯗꯣ ꯁꯦꯚꯦꯟ ꯑꯩꯠ ꯇꯥꯔꯝꯗꯥꯏꯗ ꯁꯣꯀꯦꯗꯨꯗꯤ
ꯁꯤꯗꯤ ꯗꯥꯏꯔꯤꯜꯂ
ꯇꯝꯕꯗꯦ ꯆꯥꯕ ꯊꯦꯡꯅ ꯂꯥꯛꯄꯒꯤ ꯄꯩꯁꯥ ꯀꯛꯀꯦ ꯍꯥꯏꯔꯗꯤ ꯊꯦꯡꯅ ꯆꯠꯈꯤꯕ ꯩ ꯍꯥꯞꯀꯗꯕ ꯑꯗꯣ ꯍꯥꯞꯅꯤꯡꯗ꯭ꯔ ꯤ ꯇꯣꯛꯄ ꯇꯥꯕ ꯑꯗꯨꯃꯥꯏꯅꯗꯥꯅ ꯍꯥꯏꯅꯤꯡꯉꯁꯦ
ꯅꯦ ꯁꯃꯦ ꯁꯃꯦ
ꯊꯥꯁꯦ ꯃꯤꯁꯨ ꯀꯩ ꯂꯥꯛꯇꯕꯒꯦ ꯄꯩꯁꯥꯗꯣ ꯏꯟꯀꯝꯗꯣ ꯌꯥꯝꯗ꯭ꯔꯦꯕ
ꯅꯪ ꯊꯦꯡꯅꯜꯂꯔꯁꯨ ꯃꯤ ꯂꯩꯇ꯭ꯔꯗꯤ ꯌꯥꯏꯗꯅ
ꯑꯣꯐꯤꯁ ꯇꯥꯏꯃꯤꯡꯗꯣ ꯂꯥꯛꯇꯕꯒꯤ ꯍꯥꯏꯕꯅꯤꯗ ꯃꯤ ꯂꯥꯛꯄ ꯂꯥꯛꯇ ꯃ ꯋꯥꯅ ꯇꯕ
ꯁꯨꯝꯃꯦ ꯑꯗꯨ ꯄꯗꯤ ꯇꯥꯏꯃꯤꯡꯗꯤ ꯂꯥꯛꯀꯗꯕꯅꯦ ꯅꯣꯏ ꯇꯥꯏꯃꯤꯡꯗꯁꯨ ꯊꯥꯒꯗꯕꯅꯦ ꯇꯥꯏꯃꯤꯡꯁꯨ ꯂꯥꯛꯑꯣ ꯍꯥꯏꯔꯗꯤ ꯇꯥꯏꯃꯤꯡꯗ ꯊꯥꯒꯗꯕ
ꯃꯥꯅꯦ ꯃꯥꯅꯦ ꯃꯥ ꯑꯗꯨꯗ ꯇꯝꯕ ꯉꯝꯂꯦꯕ ꯃꯤ ꯂꯥꯛꯑꯗꯤ ꯇꯥꯏꯃꯤꯡꯒ ꯂꯥꯛꯑꯁꯨ ꯂꯩꯕ ꯇꯥꯕ ꯑꯗꯨꯒꯤ ꯑꯦꯠꯖꯁ ꯇꯧꯕꯅꯦꯕ ꯑꯦꯠꯖꯁ ꯇꯧꯕꯗ ꯃꯥꯅ ꯑꯃꯨꯛ ꯃꯇꯝ ꯑꯦꯛꯖꯦꯛ ꯁꯚꯦꯟꯗ ꯅꯠꯇ꯭ꯔꯒ ꯅꯥꯏꯟꯗ ꯂꯥꯛꯑꯣ ꯍꯥꯏꯗꯨꯗꯤ ꯑꯩꯈꯣꯏꯁꯨ ꯐꯥꯏꯚꯇ ꯅꯠꯇ꯭ꯔꯒ ꯁꯤꯛꯁ ꯑꯦꯛꯖ ꯃꯤ ꯂꯥꯏꯒꯦ ꯂ ꯏꯒꯒꯔ ꯆꯠ ꯇꯕ ꯅꯠꯇ꯭ꯔꯥ ꯏꯅꯤꯗ ꯃꯤ ꯊꯦꯡꯅ ꯂꯥꯛꯏ ꯂꯩꯁꯨ ꯂꯩꯍꯟꯅꯤꯡꯕ ꯑꯩꯠ ꯑꯋꯥꯔꯁꯗꯒꯤ ꯇꯦꯟ ꯑꯋꯥꯔꯁ ꯇꯧꯕ ꯂꯤꯃꯤꯠꯁꯨ ꯂꯩꯌꯦꯕ
ꯎꯝ
ꯋꯥ ꯔꯦꯇꯥ ꯃꯁꯂꯤꯁꯀꯤ ꯃꯤ ꯃꯈꯥꯗ ꯂꯥꯏꯕ ꯍꯥꯏꯕꯁꯦ ꯣꯋꯦ ꯂꯏꯕꯅꯀꯦ ꯑꯗꯨꯒꯤ ꯆꯍꯤ ꯑꯃ ꯑꯅꯤ ꯃꯇꯨꯡꯗꯗꯤ ꯃꯄꯨ ꯑꯣꯏꯖꯔꯒꯦ ꯑꯩꯁꯨ ꯃꯄꯨ ꯑꯣꯏꯅ ꯂꯩꯔꯒꯦ ꯆꯍꯤ ꯑꯃ ꯑꯅꯤ ꯄꯩꯁꯥ ꯐꯖꯅ ꯇꯥꯔꯅꯤ ꯑꯗꯨꯗꯒꯤ ꯏꯊꯟꯇ ꯑꯩꯒꯤ ꯕꯄꯔꯟꯅ
ꯀꯊꯅꯥ ꯇꯧꯕꯤꯤꯔꯒꯦ
ꯍ ꯅꯣꯏꯁꯨ ꯂꯥꯛꯑꯣ ꯅꯣꯏꯒꯤꯗꯤ ꯐꯤꯐꯇꯤ ꯄꯥꯔꯁꯦꯟ ꯑꯗꯨꯝ ꯄꯤꯗꯣꯏꯅꯦ
ꯆꯂꯣ ꯍꯦ ꯐꯔꯤ
ꯍꯥꯥ
ꯁꯤ ꯄꯤꯗ ꯑꯗꯨꯅ
ꯍꯣꯏꯕ ꯐꯔꯤꯒꯤꯁꯨ ꯂꯩꯅꯤ ꯑꯦꯚ꯭ꯔꯤ ꯗꯦꯗꯤ ꯐꯔꯤ ꯄꯤꯕꯣꯏ ꯑꯦꯚꯔꯤ ꯇꯥꯏꯗꯤ ꯄꯥꯒꯤꯅ ꯋꯥꯟ ꯑꯋꯥꯔꯒꯤ ꯇꯨ ꯊꯥꯎꯖꯟ ꯑꯣꯏꯔꯅꯤ ꯍꯥꯐꯀꯤꯅ ꯋꯥꯟ ꯊꯥꯎꯖꯟ ꯑꯣꯏꯔꯅꯤ ꯍꯧ ꯑꯗꯨꯗꯒꯤ ꯐ꯭ꯂꯥꯏꯔ ꯄꯤꯔꯅꯤ ꯗꯤ ꯁꯤ ꯑꯣꯐꯤꯁꯇ ꯑꯦꯜ ꯖꯤ ꯑꯣ ꯑꯣꯐꯤꯁꯇ ꯃꯤ ꯆꯥꯎ ꯑ ꯆꯥꯎꯕ ꯃꯐꯝꯗ ꯄꯤꯔꯅꯦ ꯃꯤ ꯍꯥꯏꯩꯕꯗꯤ ꯃꯤ ꯑꯖꯥꯎ ꯑꯖꯥꯎꯕꯗꯤ ꯄꯊꯥꯅꯤ ꯃꯦꯗꯅ ꯃꯣꯏꯗꯤ
ꯎꯝ ꯑ ꯅꯪꯒꯤ ꯀꯥꯏꯗ ꯇꯧꯗꯣꯏꯕ ꯑꯩꯈꯣꯏ ꯑꯩꯈꯣꯏ ꯑꯩꯈꯣꯏ ꯔꯣꯝꯗ ꯇꯧꯗꯣꯏꯔꯥ
ꯃꯥꯅꯦꯕ
ꯑꯩꯈꯣꯏꯔꯣꯝꯗꯗꯤꯀꯣ ꯌꯥꯝ ꯇꯥꯡꯉꯗꯤ ꯃꯤ ꯂꯥꯛꯔꯣꯏꯅꯦ
ꯍꯣꯏꯕ ꯃꯤ ꯇꯥꯡꯝꯕꯗꯣ ꯍꯩꯒꯦꯕ ꯄꯩꯁꯥ ꯄꯥꯏꯕꯒꯤ ꯄꯩꯁꯥ ꯄꯥꯏꯕ ꯁꯤ ꯄꯩꯁꯥ ꯄꯥꯏꯕꯁꯤꯡꯅ ꯂꯥꯛꯆꯅꯤꯡꯅꯕ ꯐꯝꯗꯣ ꯇꯥꯡꯉꯁꯨꯅꯦ ꯑꯣꯐꯔꯗꯤ ꯑꯗꯨꯝ ꯕꯤꯅꯤ ꯍꯟꯗ꯭ꯔꯦꯠ ꯀꯁꯇꯃꯔ ꯎꯕꯗꯤ ꯑꯣꯐꯔ ꯇꯨ ꯍꯟꯗ꯭ꯔꯦꯠ ꯁꯨꯕꯒꯤ ꯑꯗꯨꯉꯥꯏꯗ꯭ꯔꯅꯤ
ꯅꯣꯏ ꯅꯣꯏꯒꯤ ꯕꯤꯜꯗꯤꯡꯗꯧꯔꯤ ꯌꯦꯟꯗ
ꯑ ꯎ ꯃꯥ
ꯑꯩ ꯃꯄꯨꯡ ꯁꯣ ꯑꯗꯨ ꯔꯦꯗ ꯔꯦꯗ ꯂꯩꯔꯒ ꯂꯩꯕ꯭ꯔꯥ
ꯑꯝ
ꯑꯦ ꯃꯥ ꯌꯨꯝ ꯂꯥꯛꯇꯦꯅꯦ ꯑꯗꯨꯗꯤ
ꯃꯤꯉ
ꯑꯏ ꯌꯥꯎꯒꯦ ꯑꯗꯨ꯭ꯔꯦ ꯑꯩꯅ ꯇꯧꯕ
ꯃꯤ ꯂꯣꯏ ꯂꯥꯛꯂ
ꯃꯤ ꯂꯀ ꯃꯥꯅꯁꯥꯏ ꯊꯔ ꯐꯣꯟ ꯕꯇꯔꯤ ꯁ ꯑꯦꯗ
ꯎꯝ
ꯑꯩꯒꯗꯅꯦ
ꯎꯝ
ꯁꯔꯚꯤꯁ ꯂꯣꯏꯅ ꯍꯥꯞꯇꯣꯏꯅꯦ ꯁꯝꯒꯤꯁꯨ ꯅꯦꯜꯁꯀꯤꯁꯨ ꯕꯌꯨꯇꯤꯒꯤ ꯐꯦꯁꯀꯤ
ꯃꯥꯒꯤꯁꯨ ꯍꯥꯞꯇꯦꯔꯥ ꯑꯗꯨꯗꯤ
ꯍꯥꯥ
ꯑꯃꯒꯤꯁꯨ ꯍꯥꯞꯇꯦꯔꯥ
ꯇꯂꯦ
ꯃꯆꯤ ꯀꯒꯅ
ꯌꯥꯎꯔꯕꯣ ꯅꯪ ꯅꯪꯒꯤ ꯔꯨꯝ ꯌꯥꯎꯔꯕ
ꯑꯗꯨ ꯃꯤꯇꯤꯡ ꯇꯧꯕ ꯃꯥꯜꯂꯦ ꯍꯧꯐꯛ ꯇꯧꯔꯛꯒꯦ ꯀꯣ
ꯍꯥꯥ
ꯍꯂꯦ ꯇꯧ ꯍꯥꯏꯒꯦ ꯊꯃꯦ
ꯍꯣꯏ ꯍꯣꯏ
ꯎꯝ